ꯍꯜꯂꯣ
ꯑ ꯇꯃꯣ ꯇꯥꯕ꯭ꯔꯣ
ꯑꯥ ꯇꯥꯔꯦ ꯇꯥꯔꯦ ꯍꯧꯖꯤꯛꯁꯦ ꯆꯥ ꯆꯥꯛ ꯏꯁꯤꯡ ꯑ ꯊꯣꯡꯅꯔꯕꯣ ꯆꯥꯅꯔꯕꯣ
ꯆꯥꯛ ꯊꯣꯡꯗꯧ ꯇꯧꯔꯝꯃꯤ
ꯎꯝ ꯑꯌꯨꯛꯇ ꯍꯧꯖꯤꯛꯀꯥꯟꯁꯤ ꯇꯟ ꯆꯥ ꯆꯥꯔꯒ ꯇꯧꯅ ꯉꯟꯅ ꯆꯥꯅꯤꯡꯗꯕꯒꯤ ꯑꯌꯥꯝꯕꯅ ꯁꯨꯇꯤ ꯂꯩꯅꯕꯒ ꯆꯥꯛ ꯊꯦꯡꯅꯔꯦ
ꯑꯥꯎ
ꯍꯧꯖꯤꯛꯁꯦ ꯖꯨꯟ ꯅꯨꯡꯉꯥꯏꯔꯤ ꯍꯥꯏ ꯇꯥꯏ ꯑꯗꯨꯝ ꯈꯔ ꯊꯕꯛ ꯀꯣꯝꯃꯦ ꯍꯧꯖꯤꯛꯀꯥꯟ ꯑꯉꯥꯡꯁꯤꯡ ꯁꯨꯇꯤ ꯂꯩꯕꯒꯤ
ꯎꯝ
ꯖꯨꯟ ꯖꯨꯂꯥꯏ ꯌꯧꯁꯤꯜꯂꯛꯄꯁꯤꯗ ꯌꯥꯎꯁꯪ ꯑꯗꯒꯤ ꯀꯥꯡ ꯅꯤꯡꯁꯤꯡꯉꯛꯃꯤꯅꯦ ꯑꯩꯈꯣꯏꯒꯤ ꯋꯥꯈꯜꯁꯤ ꯀꯥꯡ ꯎꯝ ꯍꯥꯏꯕꯕꯁꯤꯒ ꯌꯥꯎꯁꯪ ꯍꯥꯏꯕꯁꯤꯒ ꯋꯥꯈꯜꯁꯤꯗ ꯑꯍꯥꯟꯕꯗ ꯌꯥꯎꯁꯪꯒꯤ ꯁꯪꯁꯤ ꯎꯕꯒ ꯀꯥꯡꯁꯤ ꯎꯕꯒ ꯀꯥꯡꯁꯤꯒ ꯏꯃꯥꯟ ꯃꯥꯟꯅꯕꯒꯤ ꯐꯥꯕꯇ ꯈꯜꯂꯨꯕꯗꯣ
ꯎꯝ
ꯍꯧꯖꯤꯛꯀꯥꯟꯁꯦ ꯀꯥꯡ ꯆꯤꯡꯅꯔꯤꯕ꯭ꯔꯥ ꯅꯣꯏꯔꯣꯝꯗꯗꯤ
ꯀꯥꯡꯁꯦ ꯑꯗꯨꯝ ꯆꯤꯡꯅꯔꯤ ꯃꯤ ꯑꯗꯨꯝ ꯊꯣꯛꯅꯔꯤ
ꯎꯝ ꯈꯣꯏꯔꯣꯝꯗꯅ ꯈꯤꯇꯪꯗꯤ ꯍꯟꯊꯔꯦ ꯑꯗꯨꯕꯨ ꯑꯆꯧꯕ ꯑ ꯑꯐꯨꯠ ꯑꯗꯨꯝ ꯑꯍꯧꯕ ꯐꯠ ꯆꯤꯡꯕꯒꯨꯝꯕ ꯏꯔꯧ ꯑꯔꯣꯏꯕ ꯆꯤꯡꯕꯒꯨꯝꯕ ꯁꯃꯥꯏꯅ ꯇꯧꯔ ꯇꯣꯛꯄꯁꯨ ꯌꯥꯎꯅꯔꯦ ꯗꯤ ꯑꯅꯛꯄꯗ ꯑꯩꯈꯣꯏꯒꯤ ꯁ꯭ꯀꯣꯟ ꯂꯩꯕꯅꯤꯅ ꯁ꯭ꯀꯣꯜꯒꯤ ꯑꯄꯨꯟꯕꯁꯤꯗ ꯑ ꯈꯣꯏꯔꯝꯕ ꯆꯠꯅꯩ ꯑꯗꯨꯒ ꯂꯩꯀꯥꯏ ꯂꯩꯀꯥꯏꯒꯤꯗꯤ ꯈꯔꯗꯤ ꯍꯟꯊꯔꯦ ꯍꯥꯏ ꯇꯔꯦ ꯍꯧꯖꯤꯛ ꯀꯥꯟꯁꯦ
ꯑꯥꯎ ꯀꯥꯡ ꯌꯧꯁꯜꯂꯛꯄꯁꯦ ꯀꯤꯍꯣꯝ ꯆꯥꯕꯁꯨ ꯌꯥꯝ ꯆꯠꯅꯩ ꯀꯨꯝꯍꯩ ꯍꯔꯥꯎ ꯍꯧꯖꯤꯛꯀꯥꯟꯗꯤ ꯀꯨꯝꯃꯩ ꯍꯔ ꯍꯔꯥꯎꯁꯦ ꯑꯃ ꯂꯣꯏꯔꯒ ꯑꯃꯃꯨꯛ ꯑꯃ ꯂꯣꯏꯔ ꯑꯃꯃꯨꯛ ꯃꯨꯛ ꯈꯣꯏ ꯃꯩꯇꯩꯒꯤꯗꯤ ꯀꯨꯝꯍꯩ ꯍꯔꯥꯎꯁꯦ ꯊꯥ ꯈꯨꯗꯤꯡꯒꯤ ꯑꯗꯨꯝ ꯋꯥꯠ ꯇꯦ ꯑꯗꯨꯅꯤ
ꯎꯝ ꯅꯨꯃꯤꯠ ꯇꯔꯥꯅꯤꯁꯤ ꯍꯧꯖꯤꯛꯄꯨꯗꯤ ꯈꯔ ꯃꯈꯩꯗꯤ ꯍꯟꯗꯔꯦ ꯀꯥꯡ ꯆꯤꯡꯕ ꯔꯊ ꯌꯥꯇ꯭ꯔꯥꯒꯤ ꯐꯦꯁꯇꯤꯚꯦꯜꯁꯤ ꯅꯨꯃꯤꯠ ꯇꯔꯥꯅꯤ ꯊꯣꯛꯄꯁꯦ ꯑꯩꯈꯣꯏꯅ ꯑꯉꯥꯡ ꯑꯣꯏꯔꯤꯉꯩꯗꯗꯤ ꯑꯩꯈꯣꯏꯒꯤ ꯌꯨꯝ ꯃꯔꯤ ꯃꯉꯥ ꯃꯔꯤ ꯃꯉꯥ ꯂꯩꯀꯥꯏꯒꯤ ꯑꯣꯏꯅ ꯃꯉꯥ ꯇꯔꯥꯕꯨ ꯑꯣꯏꯔꯦ ꯗ꯭ꯌꯨꯇꯤ ꯄꯥꯜꯂꯤ ꯍꯥꯏꯇꯥꯔꯦ ꯗ꯭ꯌꯨꯇꯤ ꯄꯨꯅꯩꯌꯦꯕ ꯑꯂꯤ ꯄꯨꯔꯤ ꯄꯨꯔꯤꯕ ꯅꯨꯃꯤꯠ ꯅꯨꯡꯁꯤꯅ ꯂꯩꯀꯥꯏꯒꯤ ꯅꯨꯃꯤꯗꯥꯡ ꯋꯥꯏꯔꯝ ꯃꯄꯨꯡ ꯑꯣꯏꯅ ꯅꯨꯃꯤꯗꯥꯡ ꯋꯥꯏꯔꯝꯗ ꯑꯉꯥꯡꯁꯤꯡ ꯑꯍꯜꯁꯤꯡ ꯈꯦꯁ꯭ꯔꯤ ꯄꯤꯖꯅꯩ ꯃꯇꯝꯗꯨꯗ ꯌꯥꯝ ꯅꯨꯡꯁꯤꯕ ꯋꯥꯔꯦꯝ ꯃꯒ ꯂꯩ ꯑꯩꯒꯤ ꯀꯖꯤꯟ ꯏꯌꯥꯝꯕ ꯑꯃ ꯑꯩꯈꯣꯏꯅꯤꯁꯤ ꯆꯍꯤ ꯇꯔꯥꯃꯨꯛ ꯐꯥꯔꯛꯄ ꯑꯗ꯭ꯋꯥꯏ ꯑꯣꯏꯅꯤ ꯑꯉꯥꯡꯁꯤꯡꯗꯨꯒꯤ ꯀꯣꯛꯊꯣꯔꯛꯄ ꯀꯥꯡ ꯆꯤꯉꯛꯄꯁꯤ ꯁꯤꯗ ꯍꯩ ꯑꯗꯒꯤ ꯘꯨꯞ ꯊꯥꯎꯃꯩ ꯀꯠꯅꯗꯅ ꯈꯔꯨꯝꯅꯔꯕ ꯃꯇꯨꯡꯗ ꯃꯌꯥꯝꯗ ꯌꯦꯟꯊꯣꯛꯄ ꯑꯣꯏꯅ ꯂꯪꯈꯠꯂꯒ ꯂꯥꯛꯅꯕꯤꯒꯤ ꯊꯧꯔꯝꯁꯦ ꯇꯧꯔꯝꯃꯦꯕ ꯑꯗꯨꯒ ꯑꯩꯈꯣꯏ ꯏꯆꯤꯟ ꯏꯅꯥꯎ ꯑꯩꯈꯣꯏ ꯑꯅꯤꯁꯤ ꯑꯟꯏꯟꯇꯦꯜꯂꯤꯖꯦꯕꯜ ꯈꯨꯟꯅꯅꯕ ꯍꯣꯠꯅꯕ ꯍꯣꯠꯅꯕꯁꯤꯗ ꯑꯟꯏꯟꯇꯦꯜꯂꯤꯖꯦꯕꯜ ꯄꯦꯔꯤ ꯌꯨꯝꯗ ꯆꯪꯉꯛꯑꯦ ꯃꯨꯡꯗ ꯑꯣꯏꯅ ꯊꯦꯝꯅꯔꯦ ꯆꯨꯝꯃ ꯀꯁꯤ ꯆꯥꯕꯗꯤ ꯆꯠꯇ꯭ꯔꯦ ꯊꯤꯅꯔꯤꯉꯩꯗ ꯁꯨꯃꯥꯏꯅ ꯇꯧꯅ ꯊꯤꯕ ꯊꯕꯁꯨ ꯂꯩ ꯑꯗꯨꯒ ꯑꯗ ꯍꯧꯖꯤꯛ ꯃꯇꯝꯗꯗꯤ ꯃꯗꯨ ꯑꯉꯥꯡꯁꯤꯡꯁꯤ ꯌꯥꯝ ꯑꯟꯑꯣꯗꯤꯕꯜ ꯊꯦꯡꯅꯗ꯭ꯔꯕ ꯗꯧꯅꯇꯧꯔꯦ
ꯎꯝ ꯃꯥꯅꯦ ꯉꯍꯥꯟꯋꯥꯏ ꯑꯩꯈꯣꯏ ꯑꯉꯥꯡ ꯑꯣꯏꯔꯤꯉꯩ ꯃꯇꯝꯗꯗꯤ ꯌꯥꯝ ꯅꯨꯡꯉꯥꯏꯔꯝꯃꯦ ꯅꯨꯃꯤꯗꯥꯡꯗ ꯈꯦꯆꯤ ꯆꯥꯕꯒ ꯆꯦꯟꯅꯗꯅ ꯑ ꯑꯟꯑꯣꯗꯤꯕꯜ ꯍꯧꯖꯤꯛꯀꯥꯟꯒꯤ ꯑꯉꯥꯡꯒꯩꯗꯤ ꯈꯪꯗ꯭ꯔꯦꯅꯦ ꯑꯗꯨꯒꯤ ꯃꯍꯥꯎꯗꯣ
ꯃꯥꯅꯦ ꯊꯝꯅꯥ ꯐꯪꯉꯒꯅ ꯑꯃꯃꯝ ꯏꯁꯥꯒꯤ ꯄꯥꯏꯔꯒ ꯆꯠꯂꯦ ꯑꯩꯈꯣꯏꯒꯤ ꯂꯩꯀꯥꯏꯒꯤ ꯃꯥꯟꯗꯣꯞꯇ ꯑꯗꯨꯒ ꯐꯪꯗ꯭ꯔꯒꯅ ꯑꯩꯈꯣꯏꯅ ꯇꯧꯔꯝꯕꯁꯤ ꯂ ꯂꯥꯁꯦ ꯑꯣꯏꯅ ꯄꯨꯕꯁꯨ ꯌꯥꯎꯋꯤ ꯑꯗꯨꯒ ꯀꯩꯅꯣ ꯄꯥꯝꯕꯤ ꯑꯃꯈꯛ ꯍꯧꯖꯤꯛꯁꯤ ꯎꯕꯨ ꯎꯈꯤꯗ꯭ꯔꯦ
ꯎꯝ
ꯑꯈꯣꯏꯅ ꯂꯐꯨꯔꯤꯠ ꯀꯧꯏ ꯐꯨꯔꯤꯠ ꯄꯥꯝꯕꯤꯁꯤꯒꯤ ꯃꯅꯥꯁꯤ ꯌꯦꯡꯉꯪ ꯂꯥ ꯗꯧꯅ ꯇꯧꯏ ꯄꯥꯛꯄꯁꯨ ꯑꯗꯨꯝ ꯆꯥꯡ ꯑꯃꯅ ꯌꯦꯡꯉ ꯃꯗꯨꯒꯤ ꯂꯐꯨꯔꯤꯠ ꯄꯥꯝꯕꯤꯁꯤ ꯒꯤ ꯃꯅꯥꯁꯦ ꯑꯅꯤ ꯑꯍꯨꯝ ꯑꯅꯤ ꯑꯍꯨꯝ ꯍꯦꯛꯑꯒ ꯄꯨꯔꯒ ꯆꯦꯜꯂꯦꯕ ꯑꯗꯨꯒ ꯑꯗꯨꯒ ꯈ ꯑ ꯆꯥꯛ ꯈꯦꯁ꯭ꯔꯤꯁꯤ ꯆꯥꯔꯒ ꯂꯥꯛꯀꯗꯣꯏꯅꯤ ꯃꯐꯝ ꯑꯩꯈꯣꯏꯒꯤ ꯂꯩꯀꯥꯏ ꯑꯃꯒꯤ ꯕꯥꯝꯃꯣꯟ ꯃꯥꯟꯗꯣꯞ ꯂꯩꯕ ꯍꯥꯏꯕꯁꯤ ꯌꯨꯝꯒ ꯅꯛꯅꯕꯁꯨ ꯌꯥꯎꯏ ꯑꯗꯨꯝ ꯂꯥꯞꯅꯕꯁꯨ ꯁꯨ ꯌꯥꯎꯏ ꯑꯩꯈꯣꯏꯒꯤꯗꯤ ꯂꯥꯞꯄꯦꯕ ꯑꯗꯨ ꯑꯩꯈꯣꯏꯅ ꯑꯉꯥꯡ ꯆꯍꯤ ꯇꯔꯥꯃꯨꯛ ꯑꯩꯈꯣꯏ ꯆꯍꯤ ꯇꯔꯥꯃꯨꯛꯁꯦ ꯑꯉꯥꯡ ꯑꯣꯏꯔꯤ ꯑꯗꯨ ꯑꯍꯟꯁꯤꯡ ꯑꯗꯨꯝ ꯊꯥꯗꯣꯛꯂꯛꯏ ꯆꯠꯂꯦ ꯑꯗꯨꯝ ꯍꯜꯂꯛꯏ
ꯕꯥꯃꯣꯟꯁꯦ ꯑꯩꯈꯣꯏꯒꯤꯗꯤ ꯅꯛꯂꯛꯑꯦ ꯑꯗꯨꯅ ꯊꯥꯏꯅꯗꯤ ꯑꯩꯈꯣꯏꯅ ꯑꯉꯥꯡ ꯑꯣꯏꯔꯤꯉꯩꯗꯗꯤ ꯀꯥꯡꯁꯦ ꯃꯥꯏꯞꯀ ꯄꯥꯜꯂꯒ ꯌꯥꯝ ꯆꯥꯎꯕ ꯀꯨꯝꯍꯩꯗꯧꯅ ꯇꯧꯔꯝꯃꯦ ꯍꯧꯖꯤꯛꯇꯤ ꯀꯌꯥꯕꯨ ꯈꯔ ꯌꯥꯝ ꯍꯟꯊꯔꯛꯑꯦꯕ ꯑꯗꯨꯒꯤ ꯆꯥꯡꯗꯣ
ꯌꯥꯗꯔꯦ ꯌꯥꯗꯔꯦ
ꯑꯩꯈꯣꯏ ꯑꯉꯥꯡ ꯑꯣꯏꯔꯤꯉꯩꯗꯗꯤ ꯌꯥꯝ ꯅꯨꯡꯉꯥꯏ ꯍꯥꯏ ꯍꯥꯏꯇꯥꯔꯦꯅꯦ ꯍꯧꯖꯤꯛꯀꯥꯟ ꯑꯉꯥꯡꯒꯩꯗꯤ ꯑꯗꯨ ꯑꯝ ꯀꯥꯡꯁꯤ ꯀꯩꯅꯣꯕꯨ ꯈꯉꯛꯇ꯭ꯔꯦꯕ ꯁꯨꯝ ꯀꯌꯥ ꯀꯟꯅ ꯀꯨꯝꯍꯩ ꯑꯗꯨ ꯌꯥꯎꯗ꯭ꯔꯃꯤꯅ
ꯑꯣ ꯃꯥꯅꯤ ꯍꯥꯟꯗꯒꯤ ꯃꯇꯝ ꯆꯤꯡꯟꯅꯕꯁꯦ ꯁꯤꯅꯁꯨ ꯑꯣꯏꯕ ꯖꯥꯠꯅꯤ ꯂꯥꯏꯔꯤꯛ ꯈꯨꯇꯝ ꯈꯦꯅꯩ ꯃꯇꯝꯁꯤꯒꯤ ꯐꯦꯁꯇꯤꯚꯦꯜꯁꯤꯡꯁꯤ ꯆꯥꯎ ꯆꯥꯎꯕꯁꯤ ꯑꯗꯨꯝ ꯍꯟꯊꯔꯛꯑꯦ ꯍꯥꯏ ꯇꯥꯏ ꯀ ꯁꯤꯗꯨ ꯌꯥꯝ ꯅꯨꯡꯉꯥꯏꯕ ꯅꯨꯃꯤꯠ ꯇꯔꯥꯅꯤꯒꯤ ꯐꯦꯁꯇꯤꯚꯦꯜ ꯑꯃꯅꯦꯅ ꯍꯥꯏꯕꯗꯤ ꯌꯥꯏ ꯑꯩꯈꯣꯏ ꯃꯥꯜꯂꯕ ꯑꯁꯤꯁꯨ ꯑꯗꯨꯗ ꯀꯥꯡꯁꯤꯗ ꯇꯧꯕꯁꯤ ꯎꯝ ꯕꯥꯃꯣꯟ ꯃꯥꯟꯗꯣꯞꯁꯤꯁꯤꯅ ꯖꯣꯏꯄꯨꯔꯁꯨ ꯆꯣꯡꯅꯕ꯭ꯔꯥ ꯑꯗꯨꯝ ꯑꯩ
ꯆꯣꯡꯅꯩ ꯏꯁꯩ ꯅꯨꯃꯤꯗꯥꯡꯗ ꯑꯍꯟꯒꯤ ꯑꯗꯩꯩ ꯅꯍꯥꯒꯤ ꯏꯁꯩ ꯇꯧꯗꯅ ꯀꯨꯝꯍꯩ ꯈꯔꯗꯤ ꯑꯗꯨꯝ ꯇꯧꯅꯕꯅꯦ ꯑꯗꯣ ꯍꯧꯖꯤꯛꯀꯥꯟꯁꯤꯗꯤ ꯎꯝ ꯄꯥꯛ ꯌꯥꯎꯕꯁꯨ ꯐꯪꯗ꯭ꯔꯦ ꯑꯗꯨꯅ ꯑꯗꯨꯝ ꯈꯔꯗꯤ ꯇꯧꯅꯔꯤꯕ ꯃꯥꯜꯂꯦ
ꯎꯝ
ꯑꯉꯥꯡꯈꯩꯅ ꯈꯪꯕꯗꯤ ꯍꯧꯖꯤꯛꯀꯥꯟꯗꯤ ꯌꯥꯎꯁꯪꯒꯨꯝꯕ ꯃꯣꯏꯅ ꯈꯔ ꯌꯥꯝ ꯈꯪꯉꯤꯁꯦ ꯅꯤꯉꯣꯜ ꯆꯥꯛꯀꯧꯕꯒꯨꯝꯕ ꯑꯗꯩ ꯂꯥꯏ ꯍꯔꯥꯎꯕꯒꯨꯝ ꯕ ꯁꯨꯝꯕꯁꯤꯅꯤ ꯃꯣꯏꯅ ꯈꯔ ꯃꯄꯨꯡ ꯑꯣꯏꯅ ꯈꯪꯉꯤꯁꯦ ꯑꯗꯩ ꯀꯥꯡꯁꯤꯁꯨ ꯑꯩꯈꯣꯏꯅ ꯑꯦ ꯁꯤꯗꯤ ꯃꯁꯛ ꯈꯪꯗ ꯇꯥꯔꯦꯅ ꯃꯔꯛ ꯃꯔꯛꯇ ꯄꯨꯔꯒ ꯌꯦꯡꯍꯟꯕꯁꯨ ꯍꯦꯛ ꯍꯦꯛ ꯌꯥꯎꯋꯤ
ꯃꯇꯝꯒꯤ ꯑꯍꯣꯡꯕꯁꯤꯗ ꯐꯦꯁꯇꯤꯚꯦꯜꯁꯤꯡꯁꯤ ꯆꯥꯎꯕ ꯄꯤꯛꯄ ꯑꯗꯨꯝ ꯂꯥꯛꯄꯅꯤꯅ
ꯎꯝ
ꯑꯗꯨꯒꯤ ꯑꯩꯈꯣꯏꯅ ꯆꯦꯜꯂꯒ ꯆꯥꯕꯒꯤ ꯅꯨꯡꯉꯥꯏꯕꯗꯣ ꯍꯧꯖꯤꯛꯀꯥꯟꯒꯤ ꯑꯉꯥꯡꯁꯤꯡꯁꯤ ꯐꯪꯗ꯭ꯔꯦ ꯑꯩꯈꯣꯏꯅ ꯑꯩꯅ ꯉꯁꯥꯏ ꯄꯥꯜꯂꯝꯕ ꯌꯨꯝꯗꯒꯤ ꯐꯅꯌꯥꯝ ꯂꯞꯄꯤ ꯑꯗꯒꯤ ꯆꯍꯤ ꯇꯔꯥꯃꯨꯛ ꯑꯗꯥꯏꯅꯤ ꯑꯗꯨꯝ ꯆꯠꯂꯤ ꯆꯠꯂꯒ ꯂꯥꯛꯏ ꯑꯍꯜꯒꯩꯅꯁꯨ ꯊꯥꯗꯣꯛꯏ ꯑꯗꯨꯝ ꯍꯜꯂꯛꯏ ꯀꯩꯒꯨꯝꯕ ꯄ꯭ꯔꯣꯕ꯭ꯂꯦꯝ ꯑꯝꯇ ꯂꯩꯔꯝꯗꯦꯕ ꯍꯧꯖꯤꯛꯀꯥꯟꯗꯤ ꯀꯤꯂꯣꯃꯤꯇꯔ ꯃꯈꯥꯏ ꯑꯃ ꯀꯤꯂꯣꯃꯤꯇꯔ ꯑꯃꯒ ꯂꯥꯞꯈ꯭ꯔꯒꯗꯤ ꯑꯉꯥꯡꯁꯤꯡꯁꯤ ꯑꯍꯟꯈꯩꯅ ꯁꯦꯟꯅꯗ꯭ꯔꯒꯗꯤ ꯆꯠꯄ ꯍꯩꯇꯕꯒꯤ ꯑꯗꯒꯤ ꯃꯣꯏꯗ ꯏꯍꯩ ꯍꯩꯅꯗꯕꯒꯤ ꯃꯑꯣꯡ ꯑꯃꯈꯛꯁꯨ ꯑꯗꯨꯝ ꯂꯩꯌꯦ
ꯃꯥꯅꯦ ꯃꯥꯅꯦ ꯑꯗꯒꯤ ꯊꯥꯏꯅ ꯀꯨꯝꯃꯩ ꯍꯔꯥꯎꯗꯤ ꯏꯃꯥ ꯍꯣꯏ ꯀꯔꯤ ꯍꯣꯏꯒ ꯏꯆꯦ ꯏꯆꯟ ꯍꯣꯏ ꯄꯨꯟ ꯄꯨꯟꯅ ꯆꯠꯃꯤꯟꯅꯔꯝꯃꯦ
ꯎꯝ
ꯅ ꯍꯧꯖꯤꯛꯇꯤ ꯈꯪꯗꯦ ꯃꯇꯝ ꯍꯣꯡꯉꯛ ꯄꯒꯤ ꯑꯗꯣ ꯀꯥꯡꯖꯦ
ꯑꯗꯨꯝ ꯅꯨꯡꯉꯥꯏꯕꯗꯤ ꯅꯨꯡꯉꯥꯏꯕꯅꯤ ꯑꯗꯨꯝ ꯌꯥꯎꯕꯗ ꯁꯔꯨꯛ ꯌꯥꯕꯗ ꯑꯗꯨꯝ ꯃꯇꯝ ꯃꯥꯏ ꯃꯥꯏ ꯃꯇꯝ ꯌꯧꯔꯛꯄꯗ ꯀꯨꯝꯃꯩꯖꯤꯡꯖꯦ ꯑꯗꯨꯝ ꯈꯔ ꯈꯔ ꯌꯥꯎꯕꯗꯤ ꯐꯩ
ꯑꯣ ꯈꯦ ꯑ ꯃꯄꯨꯡ ꯑꯣꯏꯅ ꯌꯥꯎꯁꯪ ꯁꯤꯃꯗꯤ ꯀꯩꯅꯣꯁꯨ ꯇꯧꯔꯕꯅꯤꯅ ꯂꯩꯀꯥꯏ ꯂꯩꯀꯥꯏꯒꯤ ꯑ ꯏꯁꯄꯣꯔꯠꯁ ꯄꯥꯡꯊꯣꯛꯑꯕꯅꯤꯅ
ꯎꯝ
ꯄꯥꯡꯊꯣꯛꯑꯕꯅꯤꯅ ꯐꯖꯅ ꯈꯪꯉꯦ ꯎꯝ ꯁꯤꯁꯤꯗ ꯑꯌꯨꯛ ꯑꯌꯨꯛ ꯀꯥꯡꯒꯤ ꯅꯨꯡꯉꯥꯏꯕꯁꯤꯁꯨ ꯃꯍꯥꯎ ꯑꯃꯅꯤ ꯁꯤꯃꯗꯤ ꯈꯪ ꯗ꯭ꯔꯦ ꯑꯉꯥꯡꯁꯤꯡꯁꯦ
ꯃꯥꯅꯦ ꯃꯥꯅꯦ
ꯎꯝ ꯌꯥꯎꯁꯪꯁꯨ ꯃꯐꯝ ꯈꯔꯗꯤ ꯍꯥꯟꯅꯗꯧꯅ ꯎꯝ ꯑꯕꯦꯔ ꯐꯖꯅ ꯇꯩꯅꯕ ꯄꯩꯁꯥ ꯐꯖꯅ ꯊꯠꯄ ꯑꯗꯨꯝ ꯇꯧꯅꯕꯁꯨ ꯌꯥꯎꯔꯤꯕ ꯃꯥꯜꯂꯦ
ꯗꯤ ꯌꯥꯎꯔꯤ ꯑꯗꯨ ꯌꯥꯝꯗꯤ ꯍꯟꯗꯅꯔꯦ ꯍꯧꯖꯤꯛꯀꯥꯟꯗꯤ ꯎꯝ ꯏꯁ ꯄꯣꯠ ꯀꯨꯝꯕꯗ ꯑꯣꯏꯅ ꯃꯥꯏ ꯑꯣꯟꯖꯤꯟꯅꯔꯦ ꯀꯩ ꯍꯥꯏꯕ
ꯃꯥꯅꯤ
ꯑꯗꯨꯗ ꯑꯉꯥꯡꯈꯩꯁꯨ ꯑꯗꯨꯝ ꯇꯞ ꯇꯞꯅ ꯑꯗꯨꯝ ꯑꯌꯥꯝꯕꯅꯗꯤ ꯆꯤꯡꯁꯤꯜꯂꯦꯗꯅ
ꯎꯝ ꯑ ꯁꯤꯒꯤ ꯑꯐꯕ ꯐꯠꯇꯕꯁꯨ ꯌꯦꯡ ꯇꯥꯔꯦ ꯑꯗꯨ ꯑꯉꯥꯡꯈꯩꯅ ꯂꯥꯎꯁꯤꯟꯅꯔꯒ ꯈꯔ ꯑꯃꯅ ꯌꯥꯎꯁꯪ ꯒꯤ ꯃꯑꯣꯡꯗ ꯑꯕꯦꯔ ꯏꯆꯝ ꯆꯝꯅ ꯇꯧꯅꯩ ꯈꯔ ꯑꯃꯅ ꯉꯥꯎꯁꯤꯟꯅꯕꯁꯨ ꯌꯥꯎꯔꯛꯄꯅꯤꯅ ꯏꯁꯄꯣꯔꯠꯁꯇꯨ ꯍꯣꯏ ꯍꯣꯏ ꯐꯔꯦ ꯐꯔꯦ ꯑꯩꯅ ꯖꯨꯟ ꯖꯨꯂꯥꯏ ꯌꯧꯁꯤꯜꯂꯛꯄꯁꯤꯗ ꯀꯥꯡ ꯅꯤꯡꯁꯤꯡꯂꯛꯇꯅ ꯁꯨꯝ ꯋꯥꯔꯤ ꯇꯧꯔꯛꯑꯃꯤꯅꯤ
ꯍꯣ ꯍꯣ ꯍꯣꯏ
ꯎ ꯐꯔꯦ ꯐꯔꯦ ꯀꯣꯟ ꯑꯃꯨꯛ ꯇꯧꯔꯒꯦ ꯊꯝꯃꯒꯦꯀꯣ
ꯑꯥ ꯑꯥ ꯑꯥ